ꯑꯦꯁ ꯄꯥꯏꯁꯤꯀꯣ ꯑꯁ ꯅꯅꯥꯎ ꯀꯣꯜ ꯇꯧꯕꯁꯤ ꯌꯥꯝ ꯅꯨꯡꯉꯥꯏ ꯍꯥꯏꯇꯥꯥꯝꯃꯤ ꯅꯅꯥꯎ ꯀꯣꯜ ꯇꯧꯕꯁꯤ ꯌꯥꯝꯗꯦ ꯄꯥꯛ ꯊꯦꯡꯅꯒꯟꯗꯦꯅꯦ ꯊꯕꯛ ꯆꯠꯊꯣꯛꯈꯤ ꯑꯗꯨ ꯇꯧꯋꯤꯌꯦ ꯑꯗꯨ ꯇꯧꯋꯦ ꯑꯗꯥ ꯇꯧꯋꯦꯅ ꯍꯦꯛꯇ
ꯑꯩ ꯑꯣ ꯍꯧꯖꯤꯛꯀꯥꯟꯁꯦ ꯑꯩꯁꯦ ꯈꯔ ꯆꯤꯜꯂꯦ ꯍꯥꯏꯇꯥꯔꯦ ꯀꯩꯅꯣꯒꯤ ꯑ ꯑꯩꯈꯣꯏ ꯂꯝꯗꯝꯁꯤꯒꯤ ꯑꯣꯏꯕ ꯊꯕꯛ ꯈꯔ ꯄꯥꯏꯈꯠꯂꯤꯌꯦ ꯂꯨ ꯅꯥꯟꯕꯒꯤ ꯌꯥꯝ ꯃꯣꯠꯃꯟꯈ꯭ꯔꯦꯅ ꯍꯧꯖꯤꯛꯁꯦ ꯑꯀꯣꯏꯕꯒꯤ ꯃꯤ ꯌꯥꯝꯁꯤꯜꯂꯛꯄꯩ ꯃꯇꯨꯡꯏꯟꯅ ꯑꯀꯣꯏꯕꯒꯤ ꯐꯤꯕꯝꯁꯦ ꯃꯨꯁꯨꯝ ꯃꯨꯁꯤꯂꯛ ꯑꯗꯩꯗꯤ ꯎ ꯋꯥ ꯌꯥꯟꯊꯠꯄꯒꯤ ꯆꯥꯡ ꯍꯦꯟꯖꯤꯜꯂꯛꯄ ꯑꯗꯩꯗꯤ ꯀꯣꯏꯕ ꯂꯩꯀꯥꯏ ꯈꯨꯡꯒꯪ ꯑꯗꯩꯗꯤ ꯑꯩꯈꯣꯏꯒꯤ ꯇꯥꯎꯟꯉꯩꯁꯦ ꯁꯨꯝ ꯑꯩꯈꯣꯏꯒꯤ ꯋꯦꯁ ꯃꯌꯥꯝꯁꯤꯅ ꯁꯨꯝ ꯌꯥꯝꯁꯤꯜꯂꯛꯄ ꯑꯗꯩꯗꯤ ꯒꯣꯚꯔꯃꯦꯟꯁꯤꯅ ꯐꯪꯁꯟ ꯀꯌꯥ ꯏꯇꯧ ꯇꯧꯔꯛꯇꯕ ꯑꯗꯩ ꯄ꯭ꯔꯖꯥꯁꯤꯡꯅꯁꯨ ꯒ꯭ꯌꯥꯟ ꯏꯇꯥ ꯇꯥꯗꯕꯩ ꯃꯑꯣꯡꯗ ꯑꯩꯈꯣꯏꯒꯤ ꯌꯨꯝꯗꯒꯤ ꯊꯣꯔꯛꯄ ꯋꯦꯁ ꯃꯌꯥꯝꯁꯦ ꯄꯥꯡꯂꯪꯗ ꯂꯪꯊꯣꯛꯔꯛꯄ ꯑꯁꯤꯅ ꯃꯔꯝ ꯑꯣꯏꯔꯀꯥꯟꯗ ꯂꯝꯕꯤ ꯆꯠ ꯆꯠꯄ ꯑꯩꯈꯣꯏꯗ ꯁꯨꯝ ꯅꯨꯡꯉꯥꯏꯔꯛꯇꯕ ꯑꯗꯩꯗꯤ ꯃꯅꯝ ꯅꯝꯊꯤ ꯈꯠꯂꯛꯄ ꯑꯗꯩꯗꯤ ꯂꯩꯅꯥ ꯇꯤꯟꯅꯥ ꯁꯨꯝ ꯄꯣꯛꯂꯛꯄꯁꯤ ꯍꯦꯟꯖꯤꯜꯂꯛꯄꯅ ꯃꯔꯝ ꯑꯣꯏꯔꯀꯥꯟ ꯃꯁꯤ ꯑꯦꯋꯥꯔꯅꯦꯁꯁꯨ ꯀꯟꯅ ꯄꯤꯕ ꯑꯗꯨꯒ ꯑꯩꯈꯣꯏꯁꯦ ꯑꯥ ꯁꯦꯡꯗꯣꯛꯄꯒꯤ ꯀ꯭ꯂꯤꯟ ꯑꯞ ꯇꯧꯕꯒꯤ ꯊꯧꯔꯝ ꯑꯃꯁꯨ ꯀꯟꯅ ꯁꯤꯜꯂꯤꯌꯦ ꯑꯩꯈꯣꯏ ꯃꯌꯥꯝ ꯑꯗꯨꯅ ꯇꯧꯔꯤ ꯑꯗꯣ ꯍꯧꯖꯤꯛ ꯒꯣꯚꯔꯃꯦꯟꯒ ꯑꯩꯈꯣꯏꯒ ꯈꯨꯠ ꯁꯝꯅꯔꯒ ꯈꯔ ꯄꯥꯡꯊꯣꯛꯏ ꯍꯥꯏꯇꯥꯔꯦ ꯑꯩꯈꯣꯏ ꯂꯝꯗꯝꯁꯤꯒꯤ ꯑꯗꯣ ꯑꯇꯣꯞꯄ ꯃꯌꯥꯝꯗꯁꯨꯨ ꯃꯅꯤꯄꯨꯔꯒꯤ ꯑꯌꯥꯝꯕ ꯁꯍꯔꯁꯤꯡꯗꯁꯨ ꯑꯩꯈꯣꯏꯁꯦ ꯑꯦꯋꯥꯔꯅꯦꯁ ꯄꯤꯕꯒꯤ ꯀꯦꯝꯄꯦꯟ ꯑꯃ ꯍꯧꯗꯣꯛꯀꯦꯅ ꯍꯧꯗꯤ ꯍꯧꯗꯣꯛꯔꯛꯑꯅꯤ ꯑꯗꯣ ꯇꯧꯕꯇꯕꯨ ꯑꯩꯈꯣꯏꯒꯤ ꯂꯝꯗꯝ ꯗꯝꯁꯦ ꯍꯥꯟꯅ ꯑꯝꯇ ꯁꯤ ꯑꯝꯇ ꯅꯥꯟꯅ ꯊꯝꯈꯤꯒꯦꯅ ꯑꯩꯈꯣꯏꯒꯤ ꯍꯥꯟꯅ ꯑꯩꯈꯣꯏ ꯂꯝꯗꯝꯁꯤ ꯒ꯭ꯌꯥꯟ ꯇꯥꯍꯟꯈꯤꯒꯦꯅ ꯀꯟꯅ ꯁꯤꯜ ꯂꯥꯡꯗꯅ ꯇꯧꯔꯤꯌꯦ ꯑꯗꯨꯒꯤ ꯑꯩꯁꯦ ꯊꯕꯛ ꯈꯔ ꯆꯤꯟꯕꯒꯤ ꯏꯅꯥꯎꯒꯤ ꯐꯣꯜ ꯂꯥꯛꯄꯗ ꯏꯄꯥ ꯏꯄꯥꯏꯕ ꯐꯪꯗꯕꯅꯦ ꯑꯗꯨꯅꯅꯦ ꯑꯗꯣ ꯀꯃꯥꯏꯅ ꯇꯧꯔꯤꯒꯦ ꯏꯅꯥꯎ ꯍꯣꯏꯒꯤ ꯂꯝꯗꯝꯗꯨꯅ ꯍꯧꯖꯤꯛꯁꯤꯕꯨ ꯏꯅꯥꯎ ꯍꯣꯏꯁꯨ ꯁꯪ ꯈꯣꯠ ꯇꯧꯔꯗꯤ ꯅꯣꯡꯃ ꯂꯥꯛꯑꯀꯥꯟꯗ ꯒꯣꯕꯔꯃꯦꯟꯀ ꯇꯧꯔꯒ ꯑꯗꯨꯒꯤꯗꯤ ꯑꯩꯈꯣꯏ ꯀꯔꯤꯝ ꯋꯥꯔꯨꯅꯣ ꯒꯣꯕꯔꯃꯦꯟꯀ ꯂꯤꯡ ꯂꯩꯅꯔꯦ ꯒꯣꯕꯔꯃꯦꯟꯅ ꯑꯗꯨꯅ ꯃꯣꯏꯗ
ꯑꯣ
ꯑꯌꯥꯕ ꯂꯧꯔꯒ ꯃꯣꯏꯒꯤ ꯇꯧꯔꯒ ꯃꯣꯏꯒꯤ ꯀꯩꯅꯣꯒꯤꯁꯨ ꯏꯁ꯭ꯇꯦꯠ ꯄꯣꯄꯨꯂꯦꯁꯟꯒꯤꯀꯣ ꯑꯗꯩꯗꯤ ꯃꯣꯏ ꯃꯨꯅꯤꯁꯤꯄꯥꯂꯤꯇꯤꯒ ꯇꯧꯔꯀꯥꯟꯗ ꯅꯣꯏꯒꯤꯕꯨ ꯃ꯭ꯌꯨꯅꯤꯁꯤꯄꯥꯂꯤꯇꯤ ꯆꯤꯡꯕ꯭ꯔꯣ ꯒ꯭ꯔꯥꯝ ꯄꯟꯆꯥꯌꯦꯠ ꯆꯤꯡꯕ꯭ꯔꯣ
ꯑꯩꯈꯣꯏꯒꯤꯁꯦ ꯢꯌꯥꯝꯕ ꯑꯩꯈꯣꯏ ꯔꯣꯝꯗꯤ ꯒ꯭ꯔꯥꯝ ꯄꯟꯆꯥꯌꯦꯠ ꯆꯤꯡꯉꯦ ꯃ꯭ꯌꯨꯅꯤꯁꯤꯄꯥꯂꯤꯇꯤꯗꯤ ꯆꯤꯡꯗ꯭ꯔꯦ ꯑꯗꯣ ꯏꯌꯥꯝꯕꯅ ꯍꯥꯏꯗꯣ ꯌꯥꯏꯅꯦ ꯑꯩꯈꯣꯏꯁꯨ ꯅꯅꯥꯎ ꯑꯩꯈꯣꯏꯁꯨ ꯍꯥꯏꯗꯤ ꯃꯣꯠꯁꯤꯟꯕ ꯍꯥꯏꯁꯦ ꯑꯗꯨꯝ ꯑꯩꯈꯣꯏꯁꯨ ꯈꯨꯡꯒꯪ ꯑꯣꯏꯖꯔꯒꯁꯨ ꯑꯗꯨꯝ ꯃꯤ ꯃꯁꯤꯡꯁꯤꯗꯤ ꯅꯣꯡꯃ ꯀꯥꯡꯗꯒꯤ ꯁꯨꯝ ꯍꯦꯟꯒꯠꯂꯛꯄꯅꯤꯅ ꯂꯣꯏꯔꯦ ꯑꯩꯈꯣꯏꯒꯤꯅ ꯑꯃꯨꯛ ꯂꯝꯕꯤ ꯁꯣꯔꯣꯛ ꯀꯩꯀꯩꯗ ꯑꯗꯨꯝꯕ ꯂꯪꯊꯣꯛ ꯈꯣꯠꯇꯣꯛꯄꯩꯗꯤ ꯀꯌꯥ ꯅꯠꯇ꯭ꯔꯦ ꯏꯁꯤꯡꯒꯨꯝꯕ ꯂꯩꯕ ꯂꯩꯔꯛ ꯈꯣꯡꯕꯥꯟꯒꯨꯝꯕ ꯂꯩꯕ ꯑꯗꯣ ꯑꯩꯈꯣꯏ ꯁꯨꯋꯥꯢꯁꯨ ꯄꯟꯆꯥꯌꯦꯠ ꯆꯤꯡꯖꯩ ꯍꯥꯏꯕ ꯋꯥꯅꯤ ꯑꯗꯨꯝ
ꯎꯝ
ꯃꯣꯠꯄꯗꯗꯤ ꯂꯣꯢꯔꯦꯕ ꯀꯩꯅꯣꯝꯅꯦ ꯏꯝꯐꯥꯜꯅ ꯑꯗꯨꯝ ꯑꯗꯨꯒ ꯈꯤꯇꯪ ꯏꯝꯐꯥꯜ ꯌꯦꯡꯅꯕꯗ ꯈꯤꯇꯪ ꯐꯩ ꯍꯥꯏꯕ ꯋꯥꯔꯤꯅꯤ
ꯎꯝ
ꯑꯗꯨ ꯄꯨꯂꯞ ꯑꯗꯨꯝ ꯑꯩ ꯃꯣꯠꯁꯤꯟꯗꯅ ꯑꯗꯨꯝ ꯃꯤꯉꯩꯁꯤ ꯒ꯭ꯌꯥꯟ ꯇꯥꯟꯅꯗꯅ ꯇꯧꯕ ꯈꯣꯏꯁꯨ ꯈꯜꯂꯝꯕꯅꯦ ꯀꯃꯥꯏꯅ ꯇꯧꯁꯤꯒꯦ ꯈꯣꯠꯁꯤꯒꯦꯅ ꯏꯌꯥꯝꯕꯅ ꯍꯥꯏꯔꯛꯏꯗꯨ ꯐꯔꯦꯅꯦ ꯀꯣꯏꯊꯣꯔꯛꯀꯦ ꯑꯗꯨꯒ ꯏꯌꯥꯝꯕꯒꯤ ꯄ꯭ꯔꯣꯒ꯭ꯔꯥꯝ ꯌꯥꯎꯕ ꯈꯣꯠꯄꯅꯤ ꯈꯪꯗꯦ ꯀꯩꯅꯣ ꯇꯧꯕꯅꯤ ꯈꯪꯗꯦ ꯇꯧꯔꯒ ꯏꯌꯥꯝꯕ ꯈꯣꯢꯗꯩ ꯈꯔ ꯃꯨꯛ ꯑꯩꯁꯨ ꯀ꯭ꯂꯕ ꯅꯨꯡ ꯀꯩꯀꯩꯗ ꯈꯔ ꯍꯥꯏ ꯈꯣꯠ ꯇꯧꯔꯒ ꯑꯗꯨꯝ ꯑꯩꯈꯣꯏ ꯑꯗꯨꯝ ꯄꯨꯟꯅ ꯀꯩꯅꯣ ꯇꯧꯕ ꯌꯥꯕ꯭ꯔꯥ
ꯑꯗꯨꯅꯦ ꯍꯧꯖꯤꯛ ꯑꯩꯈꯣꯏ ꯃꯅꯤꯄꯨꯔꯒꯤ ꯄ꯭ꯔꯥꯖꯥꯁꯤꯡꯁꯦ
ꯑꯥ
ꯒ꯭ꯌꯥꯟ ꯇꯥꯕꯒꯤ ꯆꯥꯡꯁꯤ ꯌꯥꯝꯅ ꯋꯥꯠꯂꯦ ꯍꯥꯏꯇꯥꯔꯦ ꯑꯗꯨꯅ ꯃꯔꯝ ꯑꯣꯏꯔꯀꯥꯟꯗ ꯍꯥꯟꯅꯗꯤ ꯊꯥꯏꯅ ꯑꯍꯜ ꯂꯃꯟꯁꯤꯡ ꯂꯩꯔꯤꯉꯩꯗꯗꯤ ꯃꯁꯥ ꯃꯎꯨ ꯅꯥꯟꯗꯥꯅ ꯃꯤꯁꯨ ꯀꯌꯥ ꯢꯌꯥꯝ ꯌꯥꯝꯗꯕꯅꯤ ꯃꯣꯠ ꯎꯠꯂꯝꯗꯦ ꯑꯗꯩꯗꯤ ꯍꯧꯖꯤꯛꯇꯤ ꯆꯥꯎꯈꯠꯂꯛꯄꯒꯤ ꯃꯇꯨꯡ ꯏꯟꯅ ꯄ꯭ꯂꯥꯁꯇꯤꯛ ꯃꯈꯜꯁꯤꯡꯁꯤ ꯑꯌꯥꯝꯕꯅ ꯁꯨꯝ ꯑꯩꯈꯣꯏꯒꯤ ꯅꯨꯡꯇꯤꯒꯤ ꯁꯤꯖꯤꯟꯅꯔꯤꯕ ꯄꯣꯠ ꯗꯨꯀꯥꯟꯗ ꯌꯣꯜꯂꯤꯕꯁꯤꯡꯁꯤꯗ ꯂꯣꯏ ꯍꯟꯂꯛꯄꯅ ꯃꯔꯝ ꯑꯣꯏꯔꯀꯥꯟꯗ ꯄꯣꯠ ꯂꯩꯕ ꯈꯨꯗꯤꯡꯒꯤ ꯄ꯭ꯂꯥꯁꯇꯤꯛ ꯂꯥꯛꯄꯅꯤ ꯄ꯭ꯂꯥꯁꯇꯤꯛꯇꯤ ꯃꯐꯝ ꯆꯥꯅ ꯊꯝꯗꯕ ꯑꯗꯨꯅ ꯃꯔꯝ ꯑꯣꯏꯔ ꯀꯥꯟꯗ ꯍꯧꯖꯤꯛꯁꯦ ꯂꯩꯔꯨꯔꯀꯥꯟꯗ ꯐꯖꯅ ꯄꯩ
ꯍꯣꯏ
ꯃꯐꯝ ꯈꯪꯗꯅ ꯍꯦꯛꯇꯥ ꯂꯝꯕꯤꯗ ꯂꯪꯊꯣꯛꯄꯤꯔꯝꯕ ꯌꯥꯝ ꯇꯧꯋꯦ ꯁꯤꯅ ꯃꯔꯝ ꯑꯣꯏꯔꯀꯥꯟꯗ
ꯇꯧꯋꯦ ꯇꯧ
ꯃꯣꯠꯁꯤꯜꯂꯛꯄ ꯑꯗꯩ ꯏꯝꯐꯥꯜ ꯃꯅꯨꯡꯁꯨ ꯍꯧꯖꯤꯛꯁꯨ ꯌꯦꯡꯉꯣ ꯀꯌꯥꯝꯕꯨ ꯅꯥꯇꯩ ꯆꯥꯔꯤꯒꯦ ꯅꯨꯡꯗꯥꯡ ꯅꯨꯡꯗꯥꯡ ꯊꯣꯔꯛꯑꯅꯤ ꯑꯗꯨꯒ ꯐꯠꯇꯕ ꯃꯌꯨꯝꯒꯤꯉꯩꯗꯨ ꯂꯝꯍꯥꯡ ꯑꯍꯥꯡꯕ ꯑꯝꯗ ꯃꯤ ꯎꯗ꯭ꯔꯀꯥꯟꯗ ꯁꯨꯝ ꯂꯪꯊꯣꯛꯄꯩ ꯍꯩꯅꯕꯤꯁꯦ ꯁꯤ ꯌꯥꯝ ꯂꯩꯔꯦ ꯑꯗꯨꯅ ꯂꯝꯕꯤ ꯆꯠꯄꯗꯤ ꯂꯣꯏꯔꯦ ꯐꯖꯔꯦ ꯍꯥꯏꯇꯥꯔꯦ
ꯑꯁ ꯌꯥꯝ ꯐꯥꯔꯤ ꯀꯣ ꯢꯌꯥꯝꯕ ꯌꯥꯝ ꯐꯥꯔꯤ ꯑꯩꯈꯣꯏ ꯁ꯭ꯋꯥꯏꯒ ꯏꯝꯐꯥꯜꯒ ꯌꯦꯡꯅꯔꯨꯔꯗꯤ ꯅꯣꯡꯃꯩ ꯏꯝꯐꯥꯜ ꯆꯠꯂꯨꯕ ꯃꯣꯏ ꯃꯝꯕꯨꯜ ꯇꯨꯔꯦꯟꯒꯤ ꯏꯁꯤꯡꯒ ꯍꯥꯏꯗꯨꯗꯤ ꯑꯩꯈꯣꯏ ꯁ꯭ꯋꯥꯏꯗ ꯆꯦꯜꯂꯤꯕ ꯏꯁꯤꯡ ꯖꯤꯅꯕꯨ
ꯎꯝ
ꯊꯛꯄꯕꯨ ꯌꯥꯗꯧ ꯃꯥꯜꯂꯤ ꯅꯣꯏ ꯑꯁꯤꯡꯗꯣ ꯌꯦꯡꯉꯨꯔꯒꯗꯤ ꯀꯗꯥꯏꯗꯒꯤ ꯌꯥꯗ꯭ꯔꯦ ꯇꯥꯔꯤꯕ ꯂꯝꯕꯤ ꯇꯨꯔꯦꯟ ꯃꯄꯥꯟ ꯇꯥꯔꯤ ꯃꯌꯥꯝꯗꯨ ꯀꯥꯏ ꯗꯁꯕꯤꯟ ꯀꯩ ꯀꯩꯗ ꯐꯅ ꯍꯥꯞꯄꯤꯒꯗ꯭ꯔꯥ ꯑꯗꯨꯝ ꯖꯋꯥ ꯖꯋꯥꯕꯨ ꯍꯩꯗꯩ
ꯃꯤ ꯅꯨꯡ ꯃꯅꯥꯛ ꯆꯠꯄ ꯈꯣꯠꯄꯁꯨ ꯑꯗꯨꯝ ꯀꯔꯤꯝ ꯈꯟꯕ ꯖꯥꯠ ꯅꯠꯇꯦ ꯃꯣꯢ
ꯎꯝ
ꯑꯁ ꯃꯁꯤ ꯈꯪꯗꯦꯅ ꯀꯩ ꯂꯥꯏꯔꯤꯛ ꯂꯥꯢꯁꯨ ꯍꯩꯇꯕ ꯑꯩꯈꯣꯏ ꯁ꯭ꯋꯥꯏ ꯈꯨꯡꯒꯪꯁꯤꯅ ꯍꯩꯖꯗꯕ ꯑꯣꯏꯖꯈ꯭ꯔꯁꯨꯀꯣ ꯏꯝꯐꯥꯜ ꯁꯥꯍꯔ ꯒꯤ ꯂꯩꯔꯤ ꯃꯌꯥꯝꯗꯣ ꯂꯥꯏꯔꯤꯛ ꯂꯥꯢꯁꯨꯨ ꯍꯩꯕ ꯉꯥꯛꯇꯅꯦꯕ ꯑꯌꯥꯝꯕꯅ ꯅꯠꯇ꯭ꯔꯥ ꯢꯌꯥꯝꯕ
ꯃꯥꯅꯦ
ꯑꯗꯣ ꯀꯔꯤ ꯍꯥꯏꯅꯤ ꯂꯥꯏꯔꯤꯛ ꯂꯥꯏꯁꯨ ꯍꯩꯌꯦ ꯂꯥꯏꯁꯨ ꯌꯥꯎꯗꯕ ꯍꯥꯏꯒꯗ꯭ꯔꯥ ꯑꯗꯨꯃꯥꯏꯅ ꯍꯥꯏꯒꯗ꯭ꯔꯥ ꯀꯩ ꯍꯥꯏꯅꯤ ꯃꯌꯥꯝꯒꯗꯣ ꯒ꯭ꯌꯥꯟ ꯑꯃ ꯏꯇꯥ ꯇꯥꯖꯗꯦꯕ
ꯃꯥꯅꯦ ꯑꯩꯈꯣꯏ ꯑꯗ‌ꯣ ꯒꯣꯚꯔ꯭ꯟꯃꯦꯟ꯭ꯇꯅꯁꯨ ꯁꯤꯒꯤ ꯖꯦ ꯀꯌꯥ ꯃꯤꯠꯌꯦꯡ ꯏꯆꯪ ꯆꯪꯗꯕꯒꯨꯝꯕ ꯇꯧꯕ ꯄ꯭ꯔꯖꯥꯅꯁꯨ ꯒ꯭ꯌꯥꯟ ꯇꯥꯗꯕ ꯒꯣꯃꯦꯟꯅ ꯍꯥꯏꯔꯅꯤ ꯒꯣꯚ꯭ꯔ ꯒ‌ꯣꯚ꯭ꯔꯃꯦꯟꯅ ꯍꯥꯏꯔ ꯀꯥꯟꯗ ꯁꯦꯡꯗꯣꯛꯑꯝꯃꯅꯤ
ꯃꯥꯅꯤ
ꯑꯗꯨꯒ ꯀꯩꯅꯣ ꯍꯦꯛꯇ ꯇꯧꯕ ꯑꯗꯨꯅꯤ ꯇꯧꯔꯤꯁꯤ ꯒ꯭ꯌꯥꯟ ꯇꯥꯗꯦꯅꯦ ꯏꯅꯥꯎ ꯑꯗꯣ ꯍꯟꯗꯛꯇꯤ ꯒꯣꯚ꯭ꯔꯟꯃꯦꯟ꯭ꯠꯅ ꯇꯥꯛ꯭ꯁ ꯐꯣꯔ꯭ꯁ ꯀꯨꯝꯕ ꯑꯃ ꯁꯦꯝꯕꯤꯔꯦꯗꯅ ꯑꯗꯨꯒ ꯃꯣꯏꯁꯦ ꯀꯅꯥ ꯀꯅꯥ ꯐꯖꯅ ꯑꯩꯈꯣꯏ ꯒꯣꯚ꯭ꯔꯟꯃꯦꯟ꯭ꯠꯅꯁꯨ ꯑꯩꯈꯣꯏꯒꯤ ꯃꯥꯒꯤ ꯋꯦꯁ ꯃꯌꯥꯝ ꯊꯣꯔꯛꯄꯁꯤ ꯈꯣꯝ ꯈꯣꯠꯇꯅ
ꯍꯣꯏ ꯍꯣꯏ
ꯇꯧꯗꯨꯅ ꯇꯧꯕꯒꯤ ꯔꯨꯜ ꯑꯃ ꯐꯖꯅ ꯆꯠꯄꯤꯔꯕ ꯑꯗꯨꯒ
ꯎꯝ
ꯇꯥꯛ꯭ꯁ ꯐꯣꯔ꯭ꯁ ꯁꯦꯝꯗꯅ ꯀꯩꯅꯣꯒꯨꯝꯕꯁꯤ ꯈꯔ ꯌꯦꯡꯁꯤꯟ ꯈꯣꯠꯆꯤꯟꯗꯅ ꯀꯅꯥ ꯀꯅꯥ ꯂꯝꯕꯤ ꯇꯧꯔꯤ ꯀꯅꯥ ꯃꯦꯟꯇꯦꯟ ꯐꯖꯅ ꯇꯧꯕ꯭ꯔꯥ ꯇꯧꯗꯕ꯭ꯔꯥ ꯁꯤ ꯌꯦꯡꯁꯤꯟꯕꯤꯕ ꯑꯗꯨꯒ ꯀꯔꯤꯒꯨꯝꯕ ꯃꯐꯝ ꯆꯥꯗꯕ ꯖꯒꯥ ꯑꯃꯗ ꯂꯪꯊꯣꯛ ꯈꯣꯠꯇꯣꯛꯄ ꯇꯧꯔꯝꯃꯒꯗꯤ
ꯎꯝ
ꯐꯥꯏꯟꯒꯨꯝꯕ ꯑꯦꯛꯁꯟꯒꯨꯝꯕ ꯂꯧꯕ ꯂꯣ ꯑꯃ ꯇꯣꯉꯥꯟꯅ ꯁꯦꯝꯕ ꯑꯃ ꯗ꯭ꯔꯀꯥꯔ ꯂꯩꯌꯦꯅ ꯈꯜꯂꯦ ꯑꯗꯨ ꯑꯣꯏꯔꯒꯗꯤ ꯈꯔ ꯃꯤꯁꯦ ꯀꯤꯔꯛꯄꯒꯤ ꯍꯥꯏꯗꯤ ꯍꯟꯊꯔꯛꯀꯅꯤꯅ ꯈꯜꯂꯦ ꯍꯥꯏꯇꯥꯔꯦ
ꯌꯥꯏꯌ‌ꯦ ꯏꯌꯥꯝꯕꯅ ꯍꯥꯏꯗꯣ ꯃꯗꯨ ꯌꯥꯝ ꯐꯖꯩ ꯑꯗꯣ ꯍꯥꯏꯖꯕ ꯋꯥꯅ‌ꯦ ꯒꯣꯔꯃꯦꯟꯅ ꯁꯦꯝꯃꯦ ꯍꯥꯏꯕ ꯋꯥꯅꯦ ꯆꯠꯍꯟꯒꯗꯣꯏꯁꯤꯗꯤ ꯑꯩꯈꯣꯏꯅ ꯐꯣꯂꯣ ꯇꯧꯗ꯭ꯔꯥꯒꯗꯤ ꯀꯩꯝ ꯀꯥꯟꯅꯔꯣꯏꯕ
ꯍꯣꯏ ꯑꯗꯣ ꯎꯝ ꯂꯣ ꯅꯣꯡꯗꯨ ꯁꯦꯝꯃꯛꯑꯒꯗꯤ ꯃꯣꯏꯁꯨ ꯈꯤꯇꯪꯗ ꯑꯣꯏꯁꯨ ꯑꯦꯛꯁꯟꯗꯨ ꯂꯧꯈꯠꯂꯛꯑꯒꯗꯤ ꯇꯧꯗꯕ ꯌꯥꯔꯛꯇ꯭ꯔꯦꯗꯅ
ꯍꯣꯏ ꯍꯣꯏ ꯍꯣꯏ
ꯑꯗꯨꯁꯨ ꯑꯃꯨꯛ ꯑꯗꯨꯅ ꯆꯤꯟꯅ ꯍꯥꯏꯕꯗ ꯌꯥꯔꯛꯇ꯭ꯔꯕꯅꯤꯅ ꯑꯦꯛꯁꯟ ꯈꯔ ꯂꯧꯈꯠꯄ ꯍꯥꯏꯁꯤ ꯃꯁꯥꯅ ꯇꯥꯏꯗꯅ ꯃꯤꯑꯣꯏꯕꯗꯤ ꯑꯦꯛꯁꯟ ꯌꯥꯎꯗ꯭ꯔꯗꯤ ꯏꯌꯥ ꯌꯥꯏ ꯑꯦꯛꯁꯟ ꯌꯥꯎ ꯐꯥꯎꯕ ꯇꯧꯅꯕ ꯌꯥꯎꯔꯤꯁꯤꯅꯦꯕ
ꯃꯥꯅꯦ
ꯑꯦꯛꯁꯟ ꯈꯔ ꯌꯥꯎꯕꯃ ꯆꯪꯉꯦ ꯍꯥꯏ ꯇꯥꯔ‌ꯦ
ꯆꯪꯉꯤ ꯆꯪꯉꯤ ꯅꯅꯥꯥꯎ ꯑꯩꯒꯤ ꯃꯣꯠꯇꯗꯤ ꯁ꯭ꯔꯀꯥꯔꯅꯁꯨ ꯑꯗꯨꯝ ꯂꯣ ꯁꯦꯝꯃꯛꯄꯗꯨ ꯑꯗꯨꯝ ꯐꯩ ꯑꯗꯨꯒ ꯂꯣ ꯁꯦꯝꯃꯤꯗꯣ ꯑꯗꯨꯝ ꯁ꯭ꯔꯀꯥꯔꯒ ꯍꯥꯏ ꯀꯔꯤ ꯍꯥꯏꯅꯤ ꯑꯩꯈꯣꯏ ꯁ꯭ꯔ ꯀꯩꯅꯣꯒꯨꯝꯕꯁꯤꯗꯤ ꯑꯗꯨꯝ ꯈꯨꯡꯒꯪ ꯑꯣꯏꯔꯁꯨ ꯀꯔꯤ ꯑꯣꯏꯔꯁꯨ ꯍꯧꯖꯤꯛꯇꯤ ꯀ꯭ꯂꯕ ꯍꯥꯏꯕꯁꯦ ꯂꯩꯇꯕ ꯃꯐꯝ ꯂꯩꯇ꯭ꯔꯦꯗꯅ
ꯎꯝ
ꯃꯣꯏꯒ ꯇꯥꯏꯞ ꯃꯣꯏꯒ ꯇꯥꯏꯠꯑꯞ ꯇꯥꯏꯠꯑꯞ ꯇꯧꯔꯒ ꯍꯥꯏꯗꯤ ꯄꯨꯟꯅ ꯍꯥꯏꯇꯥꯔꯦ ꯁ꯭ꯔꯀꯥꯔꯒ
ꯎꯝ
ꯇꯧꯔꯒ ꯂꯩꯀꯥꯏꯒꯤ ꯂꯨ ꯅꯥꯟꯕꯒꯤ ꯊꯕꯛꯁꯦ ꯀ꯭ꯂꯕꯀꯨꯝꯕꯗ ꯁꯤꯟꯅꯍꯜꯂꯒ ꯑꯗꯨꯝ ꯌꯥꯝꯅ ꯅꯥꯟꯕ ꯈꯣꯠꯄꯗꯨꯅ ꯊꯥꯑꯝ ꯑꯣꯏꯒꯦꯔꯥ ꯑꯗꯨꯗꯒꯤ ꯀꯩ ꯍꯥꯏꯅꯤ ꯍꯞ ꯇꯥ ꯑꯝ ꯑꯣꯏꯒꯦꯔ ꯃꯣꯏꯅ ꯇꯧꯕꯤꯔꯒ ꯂꯨ ꯅꯥꯟꯕ ꯌꯥꯝ ꯅꯥꯟꯕ ꯀ꯭ꯂꯕ ꯇꯣ ꯃꯅꯥ ꯃꯊꯨꯝ ꯌꯦꯟꯊꯣꯛꯄꯤꯔꯅꯤ ꯈꯔ ꯃꯌꯥꯝꯗꯁꯨ ꯀꯩ ꯍꯥꯏꯅꯤ ꯋꯥꯈꯟꯖꯦ ꯍꯥꯏ ꯗꯤ ꯂꯨꯅ ꯅꯥꯟꯅ ꯂꯩꯅꯤꯡꯕꯒꯤ ꯄꯨꯛꯅꯤꯡ ꯊꯧꯒꯠꯂꯛꯀꯗ꯭ꯔ ꯈꯜꯂꯤ
ꯍꯞꯇꯥ ꯈꯨꯗꯤꯡꯒꯤ ꯅꯠꯇ꯭ꯔꯒ ꯊꯥ ꯑꯃꯗ ꯑꯅꯤꯔꯛ ꯑꯣꯏꯔꯁꯨ ꯀ꯭ꯂꯕ ꯀ꯭ꯂꯕꯅ ꯁꯤꯟꯗꯅ ꯃꯥ ꯃꯥ ꯀꯣꯜꯂꯤꯕ ꯖꯒꯥꯉꯩꯗꯨ ꯂꯨ ꯅꯥꯟꯕꯒꯤ ꯊꯧꯔꯝ ꯁꯣꯁꯤꯌꯦꯜ ꯁꯥꯔꯚꯤꯁ ꯍꯥꯏꯇꯥꯔꯦꯀꯣ ꯐꯖꯅ ꯁꯤꯟꯕꯤꯗꯅ ꯅꯥꯟꯅ ꯇꯧꯕꯤꯒꯗꯕꯅꯦ ꯍꯥꯏꯇꯥꯔꯦ
ꯎꯝ
ꯑꯗꯣ ꯑꯩꯈꯣꯏꯒꯤꯁꯨ ꯇꯧꯅꯕꯅ ꯀꯟꯅ ꯁꯤꯜꯂꯤ ꯍꯧꯖꯤꯛꯁꯦ ꯑꯗꯣ ꯂꯨ ꯅꯥꯟꯕ ꯍꯥꯏꯕꯁꯦ ꯌꯥꯝ ꯗꯔꯀꯥꯔ ꯂꯩ ꯑꯗꯨꯅ ꯃꯤꯑꯣꯏꯕ ꯑꯃ ꯑꯩꯈꯣꯏꯒꯤ ꯄꯨꯟꯁꯤ ꯍꯤꯡꯕꯗ ꯃꯔꯝꯗꯤ ꯂꯨ ꯅꯥꯟꯗ꯭ꯔꯒꯗꯤ ꯑꯅꯥꯕ ꯂꯩꯅꯥ ꯇꯤꯟꯅꯥ ꯃꯈꯜ ꯀꯌꯥ ꯑꯃ ꯅꯥꯔꯛꯇꯣꯏꯅꯤ ꯈꫭꯏ ꯃꯤꯑꯣꯏꯕꯗꯀꯣ ꯑꯗꯨꯅ ꯍꯧꯖꯤꯛ ꯑꯗꯨꯗꯒꯤ ꯉꯥꯛꯊꯣꯛꯅꯕ ꯍꯥꯏꯇꯥꯔꯦ ꯂꯨ ꯅꯥꯟꯅ ꯊꯝꯕ ꯑꯃ ꯆꯪꯉꯤ ꯑꯩꯒꯤ ꯌꯨꯝꯒꯤ ꯑꯀꯣꯏꯕ ꯈꯛ ꯅꯠꯇꯅ ꯂꯩꯔꯤꯕ ꯂꯝꯗꯝꯗꯨꯒꯤ ꯂꯩꯀꯥꯏꯗꯨꯒꯤ ꯑꯗꯨꯒ ꯃꯅꯤꯄꯨꯔ ꯄ꯭ꯔꯖꯥ ꯃꯤꯌꯥꯝꯒꯤ ꯍꯥꯏꯇꯥꯕꯅꯤꯅꯦꯀꯣ ꯑꯗꯨ ꯐꯕ ꯑꯃ ꯆꯪꯉꯦ ꯍꯥꯏꯇꯥꯔꯦ ꯑꯗꯨꯅ ꯑꯩꯈꯣꯏ ꯃꯌꯥꯝꯅ ꯍꯣꯠꯅꯃꯤꯟꯅꯕꯝ ꯆꯪꯉꯦ ꯅꯍꯥꯖꯤꯡ ꯌꯨꯠ ꯑꯣꯏꯈꯠꯂꯛꯏꯕ ꯑꯩꯈꯣꯏꯒꯤ ꯁꯥꯇ꯭ꯔꯁꯤꯡꯗꯁꯨ ꯁ꯭ꯀꯨꯜ ꯁ꯭ꯀꯨꯜ ꯆꯠꯇꯅ ꯑꯗꯩꯗꯤ ꯀꯦꯝꯄꯦꯟ ꯇꯧꯗꯅ ꯑꯦꯋꯥꯔꯅꯦꯁ ꯄꯤꯗꯅ ꯇꯧꯕꯝ ꯆꯪ ꯆꯪꯉꯦ ꯍꯥꯏꯅ ꯈꯟꯖꯩ ꯍꯥꯏꯇꯥꯔꯦ ꯑꯗꯨꯅꯦ ꯑꯈꯣꯏꯅ ꯈꯟꯖꯔꯤꯖꯦ ꯎꯝ ꯎꯝ
ꯏꯌꯥꯝꯕ ꯃꯁꯤ ꯑꯩꯈꯣꯏ ꯌꯨꯅꯤꯇꯤ ꯑꯃ ꯃꯥꯟꯅꯗ꯭ꯔꯗꯤ ꯆꯪꯉꯣꯏ ꯍꯥꯏꯗꯤ ꯑꯃꯅꯤꯅ ꯍꯧꯗꯣꯛꯑꯝꯒꯅꯤ ꯑꯃꯅꯤ ꯇꯟ ꯇꯣꯠꯈꯤꯅꯤ ꯇꯣꯛꯈꯤꯅꯤ ꯑꯦꯛꯖꯥꯝꯄꯜ ꯑꯣꯏꯅ ꯍꯥꯏꯔꯕꯗ ꯌꯦꯡꯉꯣ ꯏꯌꯥꯝꯕ ꯎꯈ꯭ꯔꯨꯜꯗꯔ ꯀꯔꯤꯗꯅꯣ ꯃꯤꯒꯤ ꯆꯤꯡꯒꯤ ꯂꯝ ꯑꯃ ꯀꯔꯤ ꯅꯣꯔꯠ ꯏꯁꯀꯤ ꯑꯣꯏꯅ ꯍꯥꯏꯕ꯭ꯔ ꯀꯩꯒꯤꯅꯣ ꯈ꯭ꯋꯥꯏꯗꯒꯤ ꯅꯥꯟꯕ ꯀꯔꯤ ꯃꯤꯅꯣꯝ ꯍꯥꯏꯕ꯭ꯔ ꯃꯅꯣꯝ ꯍꯥꯏꯕ꯭ꯔ ꯈꯨꯟ ꯑꯝ ꯂꯩꯝꯅꯤꯅꯦ ꯄ꯭ꯂꯥꯁꯇꯤꯛ ꯑꯝꯕꯨꯛ ꯎ ꯐꯪꯗꯕꯗꫭ ꯂꯝꯕꯤꯗ
ꯎꯝ
ꯑꯗꯨꯃꯥꯏꯅ ꯍꯥꯏꯗꯤ ꯃꯣꯏꯗꯤ ꯂꯤꯡꯖꯦꯜ ꯃꯥꯟꯅꯗꯅ ꯍꯥꯏꯗꯤ ꯀꯔꯤ ꯍꯥꯏꯅꯤ ꯑꯆꯧ ꯑꯁꯥꯡ ꯍꯥꯏꯅ ꯍꯥꯏꯅ ꯂꯤꯡꯖꯦꯜ ꯃꯥꯅ ꯆꯞ ꯃꯥꯟꯅ ꯇꯧꯕꯗꯣ ꯑꯗꯨꯝꯕꯝ ꯆꯪꯉꯤ ꯑꯈꯣꯏ ꯁ꯭ꯋꯥꯏꯗꯗꯤ ꯑꯗꯨꯝꯃꯛ ꯑꯐꯕ ꯊꯕꯛ ꯑꯃ ꯍꯧꯗꯣꯛꯑꯝꯅꯤ ꯃꯌꯥꯝꯖꯦ ꯀꯔꯤ ꯍꯥꯏꯅꯤ ꯅꯣꯡꯃ ꯅꯤꯅꯤꯗꯤ ꯐꯖꯅ ꯆꯠꯂꯝꯃꯒ ꯑꯗꯨꯝ ꯍꯥꯏꯗꯤ ꯀꯨꯏꯔꯛꯑꯒꯗꯤ ꯌꯥꯗꯕꯗꯣ
ꯎꯝ
ꯈꯪꯗꯦ ꯑꯗꯨꯝꯕ ꯍꯦꯛꯇ ꯊꯣꯛ
ꯃꯥꯟꯅꯤ ꯍꯣꯏ ꯆꯨꯝꯃꯦ ꯑꯗꯨꯕꯨꯖꯦ ꯑꯗꯣ ꯑꯗꯨꯅ ꯒ꯭ꯌꯥꯟ ꯈ꯭ꯋꯥꯏ ꯃꯔꯨ ꯑꯣꯏꯔꯤꯖꯦ ꯑꯉꯥꯡꯖꯤꯡꯗꯒꯤ ꯍꯧꯔ ꯒ ꯃꯣꯏꯒꯤ ꯋꯥꯈꯜꯂꯣꯟꯗꯖꯨ ꯆꯨꯍꯟꯕꯝ ꯆꯪꯉꯦꯕ ꯃꯔꯝꯗꯤ ꯃꯣꯏꯒꯤ ꯋꯥꯈꯜꯂꯣꯟꯖꯤꯗ ꯑꯦ ꯂꯨ ꯅꯥꯟꯕ ꯍꯥꯏꯕꯁꯦ ꯃꯣꯏꯒꯤ ꯋꯥꯈꯜꯁꯤꯗ ꯆꯨꯍꯜꯂꯀꯥꯟꯗ ꯍꯌꯦꯡꯋꯥꯏ ꯥꯅꯥꯟꯅꯤꯡꯕꯒꯤ ꯋꯥꯈꯜ ꯑꯗꯩ ꯑꯀꯣꯏꯕꯩ ꯐꯤꯕꯝꯁꯦ ꯃꯈꯣꯏ ꯋꯥꯈꯜꯗ ꯂꯩꯒ꯭ꯔ ꯀꯥꯟꯗꯅꯦꯕ ꯅꯨꯡꯉꯥꯏꯔꯛꯀꯗꯨꯏꯖꯦ ꯑꯗꯨ ꯅꯠꯇꯕꯤꯗ ꯍꯣꯏ ꯍꯧꯖꯤꯛ ꯑꯍꯟꯖꯤꯡꯖꯨ ꯑꯈꯣꯏ ꯑꯦꯋꯥꯔꯅꯦꯁ ꯀꯟꯅ ꯄꯤꯗꯅ ꯈꯣꯠꯇꯅ ꯇꯧꯔꯤ ꯑꯉꯥꯡꯗꯒꯤ ꯁꯦꯝꯒꯠꯄꯝ ꯆꯪꯉꯦꯕ ꯑꯗꯨꯒ
ꯑꯩꯁꯞ
ꯑ ꯒꯣꯕꯔꯃꯦꯟꯅꯖꯨ ꯄꯣꯂꯤꯁꯤꯒꯨꯝꯕ ꯑꯃꯀꯣ ꯂꯣꯒꯨꯝꯕ ꯑꯃ ꯑꯩꯈꯣꯏꯒꯤ ꯁꯦꯝꯕꯤꯗꯅ ꯃ ꯇꯧꯕ ꯍꯥꯏꯇꯥꯔꯦ ꯑꯗꯨꯒꯨꯝꯕ ꯑꯃ ꯆꯪꯉꯦ ꯍꯥꯏꯇꯥꯔꯦ ꯑꯗꯨꯅ ꯑꯗꯨꯗ ꯈꯛꯇ ꯉꯝꯒꯗꯣꯏꯅꯦꯕ ꯂꯩꯕꯥꯛ ꯑꯃ ꯀꯩꯅꯣ ꯇꯧꯕ ꯍꯥꯏꯕꯁꯦ
ꯑꯗꯨꯅꯤꯅꯦ ꯏꯌꯥꯝꯕ ꯀꯟꯇ꯭ꯔꯤꯗ ꯑꯣꯏꯅ ꯍꯥꯏꯔꯒꯖꯨ ꯌꯦꯡꯉꯨꯅꯤ ꯌꯥꯝꯕ ꯖꯥꯞ ꯄꯥꯟꯒꯤ ꯌꯦꯡꯉꯣ ꯑꯉꯥꯡꯉꯩ ꯇꯧꯔꯤ ꯃꯌꯥꯝꯗꯣ ꯑꯉꯥꯡꯗꯩ ꯇꯝꯃꯨꯔꯒ ꯌꯦꯡꯉꯣ ꯃꯣꯏꯒꯤ ꯌꯦꯡꯉꯨꯅꯦ ꯃꯣꯏ ꯆꯠꯅꯕꯤꯗꯣ ꯐꯖꯗ꯭ꯔꯣ ꯑꯉꯥꯡ ꯃꯌꯥꯝꯗꯣ ꯁ꯭ꯀꯨꯜ ꯂꯥꯛꯄ ꯈꯣꯠꯄꯗ ꯇꯧꯔꯒ ꯁꯦꯡꯇꯣꯛꯇꯅ ꯅꯨꯃꯤꯠ ꯑꯃ ꯈꯥꯏꯗꯣꯛꯑꯒ ꯁꯇꯔꯗꯦꯒꯨꯝꯕꯅꯤ ꯈꯪꯗꯦ ꯀ꯭ꯂꯥꯁ ꯁꯦꯡꯍꯟꯗꯅ ꯑꯉꯥꯡꯉꯩꯗꯣ ꯍꯥꯏꯗꯤ ꯂꯦꯁꯟ ꯑꯃꯁꯨ ꯑꯣꯏꯅ ꯇꯥꯛꯑꯦ ꯑꯗꯩ ꯍꯌꯦꯡ ꯆꯥꯎꯔꯛꯑ ꯀꯅꯥꯗꯁꯨ ꯑꯗꯨꯝ ꯃꯣꯏꯒꯤ ꯑꯗꯨꯝ ꯆꯠꯅꯕꯤꯗꯣ ꯍꯥꯟꯅ ꯇꯝꯃꯨꯔꯦ ꯌꯦꯡꯉꯣ ꯋꯥꯔꯜ ꯀꯞꯇꯒ ꯍꯟꯗꯛꯀ ꯇꯧꯔꯤ ꯈꯣꯠꯂꯤꯕ ꯌꯦꯡꯉꯣ ꯃꯣꯏ ꯂꯨ ꯅꯥꯟꯕꯗ ꯑꯗꯨꯝ ꯃꯤ ꯃꯌꯥꯝꯅ ꯑꯗꯨꯝ ꯊꯥꯒꯠꯅꯩꯑꯦꯕ ꯑꯗꯨꯝ ꯌꯦꯡꯉꯣ ꯇꯧꯔꯤ
ꯆꯨꯝꯃꯦ ꯍꯟꯗꯛ ꯋꯥꯔꯜ ꯀꯞꯇ ꯃꯈꯣꯏꯅ ꯄꯤꯒꯤꯕ ꯀꯟꯇ꯭ꯔꯤꯕ꯭ꯌꯨꯁꯟ ꯃꯌꯥꯝ ꯌꯦꯡꯉ ꯂꯣꯏꯔꯀꯥꯟꯗ ꯏꯁꯇꯗꯤꯌꯝ ꯁꯦꯡꯗꯣꯛꯑꯝꯕ ꯈꯣꯠꯂꯝꯕꯒꯤ ꯑꯗꯣ ꯃꯌꯥꯝꯅ ꯍꯥꯏꯅꯩꯗꯅ ꯖꯄꯥꯟ ꯑꯩꯒꯤ ꯖꯄꯥꯟꯒꯤ ꯃꯇꯧ ꯇꯝꯖꯦ ꯀꯥꯏꯅ ꯔꯦꯁꯄꯦꯛ ꯇꯧꯅꯩ
ꯃꯣꯏꯖꯦ ꯑꯗꯨꯝ ꯑꯗꯨꯃꯥꯏꯅ ꯁ꯭ꯀꯨꯜꯗꯒꯤ ꯍꯧꯔꯒ ꯀꯦꯔꯤꯀꯨꯂꯝ ꯑꯣꯏꯅ ꯑꯗꯨꯝ ꯗꯥꯏꯔꯦꯛ ꯑꯗꯨꯝ ꯍꯥꯏꯗꯤ ꯇꯧꯗꯕ ꯌꯥꯗ꯭ꯔꯕ ꯑꯃ ꯑꯣꯏꯅ ꯇꯧꯍꯟꯕꯗꯣ
ꯎꯝ
ꯌꯥꯝ ꯐꯩꯌꯦꯕ ꯂꯥꯏꯔꯤꯛ ꯈꯤꯇ ꯍꯩꯌꯦꯅꯥ ꯏꯝꯐꯥꯜꯒꯤ ꯃꯦꯅꯥꯌ ꯌꯥꯎꯗ ꯃꯌꯥꯝ ꯑꯗꯨ ꯌꯦꯡꯉꯣ ꯂꯥꯏꯁꯨꯗꯤ ꯑꯩꯈꯣꯏ ꯁ꯭ꯋꯥꯏ ꯇꯝꯃꯤꯕ ꯂꯥꯏꯔꯤꯛꯁꯦ ꯂꯥꯏꯁꯨ ꯏꯌꯥꯎ ꯋꯥꯠ ꯋꯥꯠꯄꯩ ꯇꯥꯏꯞ ꯇꯧꯋꯦꯕ
ꯑꯣ
ꯑꯗꯨꯝ ꯂꯥꯏꯔꯤꯛ ꯈꯛꯇ ꯀꯣꯏꯇꯝ ꯇꯝꯕꯗꯨꯗꯤ ꯀꯦꯝ ꯀꯥꯟꯗꯝꯅꯦ ꯌꯥꯝ
ꯃꯥꯅꯤ ꯃꯥꯅꯤ ꯁꯤꯒꯨꯝꯕ ꯑꯦꯛꯁꯇ꯭ꯔꯥ ꯅꯣꯂꯦꯖ ꯑꯣꯏꯕ ꯌꯥꯕ
ꯑꯦꯛꯁꯇ꯭ꯔꯥ ꯅꯣꯂꯦꯖ ꯑꯣꯏꯕ ꯌꯥꯕ
ꯑꯈꯣꯏꯒꯤ ꯁꯦꯂꯦꯕꯁ ꯀꯨꯝꯕ ꯑꯗꯩꯗꯤ ꯑꯦꯋꯥꯔꯅꯦꯁꯀꯨꯝꯕꯖꯦ ꯍꯥꯞꯄꯤꯒꯗꯕꯅꯦ ꯍꯥꯏꯇꯥꯔꯦ ꯑꯃꯨꯛꯀꯣ ꯁ꯭ꯀꯨꯜꯗ ꯍꯥꯞ ꯍꯞꯇꯥꯒꯤ ꯄꯤꯕꯅꯦ ꯈꯪꯗꯦ ꯂꯦꯛꯆꯔꯕꯨ ꯑꯗꯨꯗꯤ ꯊꯥꯒꯤꯗ ꯊꯥ ꯑꯝꯗ ꯑꯅꯤ ꯑꯍꯨꯝꯂꯛ ꯄꯤꯕꯅꯦ ꯈꯪꯗꯦꯀꯣ ꯆꯤꯛ ꯇꯧꯒꯗꯕꯅꯦ ꯑꯗꯣ ꯒꯣꯕꯔꯃꯦꯟꯇ ꯑꯩꯈꯣꯏꯅ ꯇꯛꯁꯤꯟꯕ ꯑꯃ ꯆꯪꯉꯦ ꯑꯗꯣ ꯑꯩꯈꯣꯏ ꯃꯌꯥ ꯌꯥꯝ ꯃꯥꯟꯅꯔ ꯀꯥꯟꯗ ꯍꯥꯏꯃꯤꯟꯅꯖꯦ ꯑꯩꯈꯣꯏ ꯍꯥꯏꯗꯤ ꯃꯅꯤꯄꯨꯔꯒꯤ ꯀ꯭ꯂꯕ ꯃꯌꯥꯝꯖꯦ ꯄꯨꯟꯖꯤꯜꯂꯒ ꯀꯣ
ꯎꯝ
ꯇꯧꯕ ꯌꯥꯕ ꯑꯩꯈꯣꯏꯅ ꯑꯗꯨꯒ ꯒꯣꯚꯔꯃꯦꯟꯗ ꯀꯔꯤ ꯀꯔꯤ ꯇꯧꯍꯟꯁꯤꯒꯦ ꯍꯥꯏꯕꯗꯣ ꯇꯤ ꯒꯣꯕꯔꯃꯦꯟꯖꯨ ꯂꯩꯕꯥꯛꯀꯤ ꯑꯦ ꯐꯅꯕ ꯁꯤꯜꯂꯛꯄꯅꯦꯅ ꯃꯣꯏꯖꯨ ꯀꯩꯁꯨ ꯌꯥꯅꯤꯡꯗꯕ ꯇꯧꯔꯣꯏꯅ ꯅꯠꯇ꯭ꯔꯥ ꯎꯝ
ꯌꯥꯔꯛꯀꯅꯤꯗ ꯍꯥꯏꯗꯤ ꯑꯩꯈꯣꯏꯅ ꯍꯧꯗꯣꯔꯛ ꯄ ꯑꯁꯦ ꯍꯥꯏꯁꯤ ꯃꯣꯏ ꯃꯣꯏ ꯂꯣꯏꯅ ꯏꯁꯀꯤꯝ ꯑꯐ ꯑꯐꯕ ꯀꯣꯛꯇ ꯂꯣꯏ ꯊꯣꯛꯂꯛꯑꯣ ꯌꯥ